ꯎꯝ
ꯑꯦ ꯍꯅꯨꯡꯉꯥꯏꯔꯤꯕꯣ ꯑ
ꯁꯨꯨ ꯀꯠꯇ ꯏ ꯂꯩꯗꯣ
ꯑꯁ ꯑꯗꯨꯝ ꯄꯥꯡꯒꯩ ꯂꯩꯒꯦ ꯍꯥꯏꯇꯥꯔꯦ ꯅꯪꯗꯤ ꯎꯛꯇ ꯀꯨꯏꯔꯦ ꯅꯍꯥꯟꯋꯥꯏ ꯊꯦꯡꯅꯈꯤꯕꯗꯨꯗꯒꯤ ꯀꯣꯂꯦꯖ ꯀꯥꯏꯅ ꯂꯩꯃꯤꯟꯅꯔꯝꯕꯗꯒꯤꯩ ꯎꯈꯤꯗ꯭ꯔꯦ ꯀꯨꯏꯔꯦ ꯉꯁꯤꯅ ꯑꯍꯥꯟꯕꯅꯤꯅꯦ ꯀꯨꯏꯔꯦ ꯁꯍꯤ ꯀ ꯃ
ꯑꯩꯖꯨ ꯌꯥꯝ ꯍꯣꯏ ꯏ ꯄꯥꯎ ꯇꯥꯔꯗ ꯀꯨꯏꯔꯦ ꯅꯝꯕꯔꯁꯦ ꯀꯣ ꯆꯤ ꯊꯤꯔ ꯇꯧꯔꯛꯏꯅꯤ
ꯍꯣꯏꯅꯦ ꯑꯗꯨꯅꯦ ꯑꯩꯗꯤ ꯀꯥꯎ ꯀꯥꯎꯊꯣꯛꯔꯝꯃꯤꯅꯦ
ꯃꯈꯥ ꯀꯥꯎꯒ꯭ꯔꯦ ꯀꯥꯎꯗꯤ ꯀꯥꯎꯒ꯭ꯔꯦ꯫
ꯅꯣꯏ ꯂꯩꯔꯤꯌꯦꯅ ꯀꯥꯎ ꯀꯥꯎꯊꯣꯛꯑꯕꯅꯤꯅ ꯁꯣꯝꯗ
ꯀꯥꯎꯒꯤꯅꯨ ꯀꯥꯎꯒꯤꯅꯨ
ꯎꯅꯗ꯭ꯔꯕꯅꯤꯅ ꯑꯗꯨꯝ ꯀꯥꯎꯒꯦ ꯑꯗꯨꯅꯤ ꯍꯧꯖꯤꯛ ꯇꯧꯔꯤꯁꯤ
ꯊꯕꯛ ꯏꯪꯈꯥꯡ ꯃꯌꯥꯝ ꯍꯧꯖꯤꯛ ꯀꯩꯀꯩ ꯍꯣꯠꯅꯔꯤꯒꯦ
ꯊꯕꯛ ꯏꯪꯈꯥꯡ ꯍꯥꯏꯁꯤ ꯀꯩꯁꯨ ꯇꯧꯗꯦꯗ ꯁꯨꯝ ꯍꯤꯡꯕ ꯌꯥꯅꯕ ꯁꯨꯝ ꯀꯩ ꯀꯩ ꯂꯎꯁꯤ ꯏꯁꯤꯡ ꯀꯩꯀꯩ ꯈꯔ ꯇꯧꯔꯒ ꯑꯗꯨꯝ ꯂꯩꯔꯦꯗ
ꯎ ꯂꯧꯁꯤꯡ ꯍꯥꯏꯁꯦ ꯑꯩꯈꯣꯏꯒꯤ ꯑ ꯆꯨꯝꯅꯒꯤ ꯐꯧꯁꯤꯡ ꯈꯥꯏꯔꯣ ꯅꯠꯇ꯭ꯔꯒ ꯄꯩꯁꯥ ꯊꯣꯛꯄ ꯌꯥꯕ ꯈꯔ ꯇꯧꯋꯕꯣ ꯀꯃꯥꯏꯅ
ꯍꯣꯏꯅꯦ ꯂꯧ ꯎꯕ ꯌꯥꯕ ꯃꯇꯝꯗ ꯂꯧ ꯎꯔꯦ ꯑꯗꯩ ꯍꯤꯡꯒꯣꯜ ꯈꯔ ꯂꯩ ꯍꯤꯡꯒꯣꯜ ꯈꯔ ꯀꯣꯏ ꯈꯣꯠꯇꯅ ꯇꯧꯔꯒ ꯑꯗꯨꯝ ꯃꯩ ꯂꯩꯔꯦ ꯍꯥꯏꯇꯥꯔꯦ ꯈꯔ ꯈꯔ ꯍꯤꯡ ꯌꯥꯅꯕ ꯌꯦꯟ ꯉꯥꯅꯨ ꯈꯔ ꯂꯣꯏ ꯇꯧꯔꯣ
ꯑꯣ ꯏꯪꯒꯣꯟ ꯄꯣꯠ ꯆꯩ ꯀꯩꯀꯩ ꯊꯥꯏꯅꯣ
ꯄꯣꯠꯁꯤꯗꯤ ꯃꯇꯝ ꯃꯇꯝꯒꯤꯅꯤ ꯑꯗꯨꯝ ꯀꯥꯂꯦꯟꯅ ꯀꯥꯂꯦꯟ ꯃꯇꯝ ꯊꯥ ꯑꯩꯅ ꯑꯗꯨꯝ ꯊꯥꯈꯤ ꯑꯗꯨꯃꯥꯏꯅ ꯑꯗꯨꯝ ꯑꯂꯨ ꯃꯇꯝꯗꯅ ꯑꯂꯨ ꯊꯥꯕ ꯆꯨꯖꯥꯛ ꯃꯇꯝꯗꯅ ꯆꯨꯖꯥꯛ ꯊꯥꯕ ꯍꯋꯥꯏ ꯃꯇꯨꯝꯅꯤꯅ ꯍꯋꯥꯏ ꯑꯗꯨꯃꯥꯏꯅ ꯀꯩꯩ ꯀꯩ ꯈꯔ ꯇꯧꯔꯦ ꯍꯥꯏꯇꯥꯔꯦ ꯅꯪꯗꯤ ꯀꯩꯀꯩ ꯍꯣꯠꯅꯔꯤꯕ
ꯑꯁ ꯀꯔꯤꯅꯣ ꯁꯣꯝꯗ ꯑ ꯑꯩꯈꯣꯏ ꯐꯥꯝ ꯂꯩ ꯐꯥꯝ ꯍꯣꯠꯅꯔꯤꯌꯦ ꯑꯩ ꯍꯧꯖꯤꯛ ꯉꯥꯒꯤ
ꯑꯣ ꯑꯗꯨꯅꯕꯨ ꯍꯦꯟꯅ ꯐꯖꯅꯤ ꯐꯥꯝ ꯀꯩꯀꯩ ꯑꯗꯨꯃꯥꯏꯅ ꯃꯣꯏꯔꯣꯝ ꯍꯥꯢꯔꯞ ꯐꯥꯝ ꯇꯧ ꯌꯥꯅꯤ ꯈꯣꯏꯔꯨꯝꯗꯗ ꯑꯗꯨ ꯌꯥꯗꯕꯅꯤꯅ ꯇꯧꯗꯔꯦ
ꯎ ꯅꯈꯣꯏꯒꯤꯗ ꯑꯃꯨꯛ ꯂꯧꯒꯤꯁꯦ ꯑꯃꯨꯛ ꯂꯩꯇꯕ
ꯎꯝ
ꯑꯗ ꯑꯩꯈꯣꯏ ꯂꯝ ꯏꯁꯤꯡ ꯉꯥꯛꯇꯁꯨ ꯑꯌꯥꯝꯕ ꯑꯣꯏꯔꯦꯕ
ꯑꯥ
ꯍ ꯂꯧꯁꯤꯡꯒꯤꯗꯤ ꯐꯔ ꯇꯥꯏ ꯑꯗꯨꯒ ꯐꯥꯝꯅ ꯑꯌꯥꯝꯕ ꯇꯧꯅꯩꯔꯦ ꯑꯩꯈꯣꯏꯔꯣꯝꯗꯗꯤ
ꯐꯥꯖꯥꯅꯤ ꯐꯥꯝ ꯀꯩꯒꯤ ꯉꯥ ꯀꯩꯒꯤ ꯇꯧꯕꯗꯨꯅ ꯄꯩꯁꯥꯗꯣꯅ ꯑꯗꯨꯝ ꯍꯦꯟꯅ ꯊꯣꯛꯄ ꯍꯦꯜꯂꯦꯕ
ꯃꯥꯅ ꯄꯩꯁꯥ ꯑꯗꯨꯝ ꯁꯤꯗꯤ ꯑꯗꯨꯝ ꯍꯥꯏꯗꯤ ꯉꯥ ꯆꯥꯛꯇ ꯊꯥꯗꯕꯁꯤꯗꯤ ꯀꯟꯅ ꯃꯥꯡꯕ ꯑꯣꯏꯗ꯭ꯔꯦꯕ
ꯃꯥꯡꯈ꯭ꯔꯦ ꯑꯗꯨꯅꯦ ꯑꯩꯈꯣꯏꯁ ꯁꯤꯠꯇꯕ ꯍꯥꯏꯁꯨ ꯂꯩꯇꯦ ꯇꯥꯡꯁꯨ ꯇꯥꯡꯉꯤ ꯍꯧꯖꯤꯛ
ꯃꯥꯅꯦ ꯃꯥꯅꯦ ꯍꯣꯏ ꯌꯦꯟ ꯎꯝ ꯌꯦꯟ ꯉꯥꯅꯨ ꯂꯣꯏꯕ ꯍꯥꯏ ꯍꯥꯏꯗꯤ ꯂꯥꯏꯅꯥ ꯂꯥꯛꯄ ꯂꯩꯗꯅ
ꯑꯥ
ꯁꯟ ꯑꯣꯛ ꯂꯣꯏꯕꯁꯦ ꯁꯤꯁꯨ ꯍꯥꯏꯗꯤ ꯃꯣꯏꯅ ꯔꯤꯛ꯭ꯁ ꯆꯣꯡ ꯂꯩꯌꯦꯕ
ꯃꯥꯅꯦ
ꯑꯗꯨꯝ ꯑꯗꯣ ꯉꯥꯒꯨꯝꯕ ꯇꯧꯕꯁꯤꯗꯤ ꯑꯃꯨꯛ ꯔꯤꯛ꯭ꯁꯁꯦ ꯂꯩꯖꯔꯒꯁꯨ ꯌꯥꯝ ꯆꯥꯎꯅ ꯍꯥꯏꯇꯔꯗꯤ ꯍꯥꯏꯗꯤ ꯃꯆꯤꯟꯖꯥꯛ ꯀꯩꯀꯩꯗꯣ ꯐꯖꯅ ꯊꯥꯛꯄꯤꯔꯒꯗꯤ ꯃꯣꯏꯗꯤ ꯔꯤꯛ꯭ꯁꯁꯦ ꯂꯩꯗꯒꯨꯝꯕꯅꯦꯕ ꯃꯥꯡꯕꯩ ꯔꯤꯛ꯭ꯁ ꯏꯁꯤꯡꯒꯨꯝꯕ ꯆꯥꯎꯕꯤꯔꯛꯇ꯭ꯔꯒꯗꯤ ꯑꯗꯨ ꯍꯧꯖꯤꯛꯇꯤ ꯄꯜꯂꯤꯗꯨꯣ ꯋꯥꯡ ꯋꯥꯡꯅ ꯈꯥꯒꯠꯟꯅꯔꯕꯅꯤꯅ ꯏꯁꯤꯡꯁꯤ ꯆꯥꯎꯗ꯭ꯔꯦꯗ ꯏꯁꯤꯡ ꯆꯥꯎꯕꯗꯤ ꯂꯥꯏꯔꯅ ꯏꯁꯤꯡ ꯋꯥꯅ ꯍꯥꯏꯔ ꯁ꯭ꯋꯥꯏꯗ ꯏꯁꯤꯡ ꯊꯛꯄꯒꯤ
ꯍꯣꯏꯅꯦ ꯑꯗꯨꯝ ꯉꯥ ꯍꯥꯏꯗꯨꯗꯤ ꯑꯗꯨꯃꯥꯏꯅ ꯂꯩ ꯉꯥꯒꯨꯝꯕ ꯀꯩꯒꯨꯕ ꯅꯪ ꯍꯥꯒꯨꯝꯕ ꯀꯩꯒꯨꯕ ꯅꯪ ꯍꯥꯏꯗ ꯂꯥꯛ
ꯃꯥꯅꯤ
ꯏꯁꯤꯡ ꯆꯥꯎꯒꯥꯟꯗ ꯈꯛꯇꯅꯦꯕ ꯃꯥꯡꯗꯣꯏꯁꯦ
ꯑꯝ
ꯑꯗꯨꯅ ꯑꯩꯈꯣꯏ ꯍꯨꯖꯤꯛ ꯇꯧꯔꯤꯁꯤꯗꯤ ꯌꯦꯟ ꯒ ꯉꯥꯅꯨ ꯀꯩꯀꯩ ꯑꯣꯛ ꯀꯩꯀꯩ ꯇꯧꯕ ꯗꯤ ꯑꯃꯨꯛꯇꯪ ꯂꯥꯏꯅꯥ ꯂꯥꯛꯈꯤꯕꯗ ꯂꯣꯏ ꯇꯨꯝꯃꯦ ꯑꯗꯨ ꯄꯨꯡꯃꯥ ꯃꯀꯣꯛꯀ ꯉꯦꯎꯗꯣꯏꯅꯤ
ꯍꯣꯏ ꯏꯌꯥꯝꯕꯩ ꯉꯥꯅꯨ ꯌꯦꯟ ꯀꯌꯥꯝ ꯂꯣꯏꯔꯤꯅꯣ
ꯌꯥꯝ ꯂꯣꯏꯕ ꯅꯠꯇꯦ ꯑꯗꯨꯝ ꯈꯔ ꯌꯥꯡꯈꯩ ꯆꯥꯝꯃ ꯑꯗꯨꯃꯥꯏꯅ ꯀꯩꯀꯩ ꯇꯧꯕꯅꯤꯗ
ꯑꯁ
ꯌꯥꯝꯕ ꯅꯠꯇꯦ ꯑꯩꯈꯣꯏ ꯌꯥꯝꯕ ꯍꯥꯏꯁꯦ ꯌꯥꯝ ꯀꯟꯅ ꯌꯥꯝꯕꯁꯨ ꯅꯠꯇꯦ ꯌꯥꯝꯕꯁꯨ ꯅꯠꯇꯦ ꯑꯗꯨꯅ ꯑꯃꯣꯛ ꯃꯣꯛ ꯂꯥꯏꯅꯥ ꯂꯥꯛꯑꯗꯤ ꯇꯣꯛꯑꯦ ꯑꯗꯨꯝ ꯁꯤꯔꯦ ꯄꯨꯡꯃꯥꯡ ꯃꯀꯣꯛ ꯇꯩ ꯍꯧꯔꯦ ꯑꯗꯨꯝ
ꯃꯥꯅꯦ ꯑꯗꯨꯗꯤ ꯉꯥꯅꯨ ꯌꯦꯟ ꯁꯦ ꯑꯩꯈꯣꯏ ꯊꯥꯕꯝ ꯂꯩꯕ꯭ꯔꯣ ꯀꯃꯥꯏꯅ ꯇꯧꯒꯦ
ꯑꯣ ꯑꯗꯨ ꯃꯥꯏ ꯅ ꯂꯩꯅꯦ ꯊꯥꯕꯝ ꯀꯟꯇꯦꯛ ꯑꯣꯏꯔꯣ ꯀꯩ ꯑꯣꯏꯔꯣ ꯇꯧꯔꯦꯅ ꯑꯗꯨꯒ ꯃꯇꯝꯗꯨꯒꯤ ꯃꯔꯨꯝꯒꯤꯅ ꯃꯔꯨꯝꯒꯤ ꯑꯗꯒꯤ ꯃꯁꯥꯒꯤ ꯀꯩꯀꯩ ꯇꯧꯕꯅ ꯑꯃ ꯊꯥꯒꯤ ꯇꯔꯨꯨꯝꯕ ꯀꯩꯒꯨꯝꯕꯗ‌ꯣ ꯍꯥꯏꯅꯔꯒ ꯃꯣꯏꯅ ꯑꯗꯨꯝ ꯂꯧ ꯂꯥꯛꯄ ꯈꯣꯠꯄ ꯇꯧꯕ ꯑꯗꯨ ꯉꯥꯛꯇꯅꯤꯗ ꯑꯗꯨꯗꯤ ꯀꯟꯇꯦꯛ ꯂꯣꯏ ꯂꯩꯅꯤ ꯍꯥꯏ ꯇꯕꯦꯅꯦ
ꯎꯝ ꯍꯝ ꯏꯌꯥꯝꯕ ꯍꯣꯏꯗꯤ ꯄꯅꯥꯃꯁꯤ ꯇꯤꯡꯁꯨ ꯑꯗꯨꯝ ꯊꯥꯕꯅꯤꯅ ꯏꯪꯒ‌ꯣꯟꯗ ꯑꯗꯨꯝ ꯆꯥꯔꯦ ꯂꯩꯗ꯭ꯔꯦ ꯑꯗꯨꯝ ꯁꯨꯛꯂꯩ
ꯍꯣꯏ ꯑꯗꯨꯝ ꯑꯅꯝꯕꯅ ꯂꯩꯗ꯭ꯔꯦ ꯍꯥꯏ ꯇꯥꯔꯦ ꯑꯗꯨꯝ ꯑꯅꯝꯕꯅ ꯑꯗꯨꯝ ꯍꯤꯡꯒꯣꯟꯗꯒꯤ ꯄꯥꯟꯕꯗꯨ ꯑꯗꯨꯝ ꯃꯇꯝ ꯃꯇꯝꯒꯤ ꯑꯗꯨꯝ ꯊꯥꯔꯒ ꯆꯥꯔꯦ ꯍꯥꯏ ꯇꯥꯔꯦ ꯆꯥꯕ ꯊꯛꯄꯩꯗꯤ ꯍꯣꯏ ꯆꯥꯕ ꯊꯛꯄꯩ ꯀꯩꯗꯤ ꯋꯥꯠꯇꯦꯗ ꯑꯗꯨꯝ ꯂꯣꯏꯅ ꯈꯣꯠꯅꯩ ꯍꯥꯏꯇꯥꯔꯦ
ꯑꯩꯈꯣꯏꯗꯤ ꯏꯤꯡꯈꯣꯟꯁꯨ ꯑꯃꯨꯛ ꯆꯥꯎꯅ ꯂꯩꯇꯦꯗꯣ ꯍꯣꯏ ꯐꯥꯒꯤ ꯄꯜꯂꯤ ꯀꯩꯀꯥꯗ ꯑꯩꯈꯣꯏ ꯃꯅꯥ ꯃꯁꯤꯡꯕꯨꯗꯤ ꯑꯗꯨꯝ ꯄꯂꯦꯗ ꯊꯥꯕꯒꯤ ꯑꯗꯨꯝ ꯆꯥꯏ ꯏꯌꯥꯝꯕ ꯑꯣꯏꯗꯅ ꯑꯃꯨꯛ ꯂꯧꯁꯤꯡ ꯆꯥꯎꯅ ꯂꯩꯕꯅꯤꯅ ꯆꯦꯡꯗꯣ ꯃꯌꯥꯝ ꯊꯝꯃꯦꯗꯅ ꯆꯍꯤ ꯆꯥꯅꯕ
ꯎꯝ
ꯑꯩꯈꯣꯏꯒꯤꯅ ꯑꯃꯨꯛ ꯂꯧ ꯂꯩꯇꯕꯅꯤꯅ ꯑꯃ ꯆꯦꯡꯁꯤ ꯋꯥꯍꯟꯕꯤꯅꯦꯕ ꯇꯧꯔꯤꯁꯦ
ꯐ
ꯑꯗꯣ ꯏꯌꯥꯝꯕꯗ ꯑꯩ ꯍꯪꯉꯛꯀꯦ ꯇꯧꯔꯝꯃꯤꯅꯦ ꯑꯩꯈꯣꯏ ꯆꯦꯡ ꯆꯥ ꯆꯦꯡ ꯑꯍꯥꯎꯕ ꯈꯔ ꯑꯗꯨꯝ ꯑꯍꯣꯡꯕ ꯂꯩꯒꯗ꯭ꯔꯣ
ꯑꯍꯣꯡꯕ ꯍꯥꯢꯖꯦ
ꯑ ꯑꯍꯣꯡꯕ ꯍꯥꯏꯗꯤ ꯃꯌꯥꯝ ꯍꯣꯡꯕ ꯅꯠꯇꯕ ꯆꯥꯗ ꯌꯥꯝꯃꯣꯏ ꯀ ꯇꯗ ꯑꯩꯗꯣ ꯆꯦꯡ ꯀꯕꯥꯔ ꯇꯧꯔꯤꯕ
ꯂꯩꯅꯤ ꯂꯩꯅꯤ ꯑꯗꯨꯏꯗꯤꯅꯦ ꯑꯗꯨꯝ ꯍꯥꯏꯅꯔꯒ ꯁ꯭ꯋꯥꯏꯗ ꯃꯌꯥꯝ ꯍꯥꯏꯗꯤ ꯑꯩꯈꯣꯏꯒꯤ ꯍ ꯃꯌꯥꯝ ꯑꯗꯨ ꯐꯧ ꯑꯩꯈꯣꯏ ꯂꯣꯏ ꯆꯍꯤ ꯑꯃ ꯆꯥꯕꯗ ꯃꯌꯥꯝ ꯂꯦꯝꯃꯤꯅꯤꯗꯅ
ꯃꯥ
ꯃꯊꯪ ꯆꯍꯤ ꯂꯣꯛꯑꯝꯗꯥꯏꯗꯨꯗ ꯇꯥꯏꯊꯣꯛꯇꯣꯏꯅꯦꯕ ꯐꯧꯗꯨ ꯌꯣꯟꯊꯣꯛꯇꯣꯏꯅꯦꯕ ꯃꯌꯥꯝ ꯃꯌꯥꯝ ꯑꯈꫭꯏ ꯈꯛꯇ ꯅꯠꯇꯦꯅ ꯃꯌꯥꯝ ꯃꯈꯣꯏ ꯁꯋꯥꯏ ꯂꯩꯃꯥꯏ ꯇꯧꯕ ꯉꯥꯛꯇꯅꯦꯅ ꯑꯗꯨꯒ ꯑꯗꯨꯒꯤ ꯃꯇꯝ ꯑꯗꯨ ꯀꯥꯟꯗꯨꯗ ꯑꯗꯨꯝ ꯍꯣꯡꯉꯛꯀꯅꯦꯕ ꯈꯪꯕꯔꯥ ꯃꯤ ꯃꯌꯥꯝ ꯌꯣꯟꯊꯣꯔꯛꯄꯅꯤꯅ ꯇꯥꯏꯊꯣꯔꯛꯄꯅꯤꯅ ꯑꯗꯨꯒꯟꯗ ꯂꯩꯍꯧꯔꯒꯥ ꯁꯨꯃꯥꯏꯅ ꯅꯪ ꯇꯧꯅꯤꯡꯕ ꯆꯦꯡꯒꯤ ꯀꯃꯥꯏꯅ ꯀꯔꯕꯥꯔꯒꯤ ꯑꯣꯏꯔꯣ ꯀꯩ ꯑꯣꯏꯔꯣ ꯇꯧꯕ ꯑꯣꯏꯔꯣ ꯂꯣꯏ ꯌꯥꯔ ꯂꯣꯏ ꯐꯪꯉꯦ ꯑꯗꯨꯏꯗꯤ ꯍꯣꯡꯕ ꯍꯥꯏꯁꯦ ꯃꯇꯝ ꯃꯇꯝꯒꯤ ꯆꯦꯡ ꯃꯇꯝ ꯃꯇꯝꯒꯤ ꯆꯦꯡ ꯈꯤꯇꯪ ꯐꯪꯗꯒ ꯈꯔ ꯇꯥꯡꯉꯦ ꯑꯗꯨꯒ ꯈꯔ ꯐꯪꯉꯅ ꯑꯗꯩ ꯇꯧꯔꯅ ꯈꯤꯇꯪ ꯍꯣꯡꯕ ꯁꯨꯝ ꯏꯆꯥꯎꯒꯨꯝꯕ ꯀꯩꯒꯨꯝꯕ ꯂꯥꯛ ꯈꯔꯒ ꯐꯧꯒ ꯈꯤꯇꯪ ꯄꯥꯟꯅꯗꯕ ꯃꯤ ꯈꯨꯟ ꯌꯥꯎꯅꯩꯗꯅ ꯏꯆꯥꯎꯒ ꯇꯧꯔꯗꯤ ꯑꯗꯨ ꯑꯗꯨ ꯑꯗꯨꯀꯥꯟꯗꯅ ꯑꯃꯨꯛ ꯈꯤꯇꯪ ꯇꯥꯡꯉꯅꯤ ꯑꯗꯨ ꯅꯠꯇꯕꯗ ꯑꯗꯨꯝ ꯐꯖꯅ ꯀꯨꯝ ꯐꯖꯅ ꯐꯕ ꯑꯣꯏꯇꯥꯔꯒꯗꯤ ꯍꯣꯡꯕꯅꯦ ꯍꯥꯏꯗꯤ ꯌꯥꯝ ꯍꯣꯡꯕ ꯍꯥꯏ ꯑꯗꯨꯝ ꯆꯥꯡꯁꯛ ꯇꯥꯇꯥꯔꯦꯅꯦ ꯃꫭꯏꯒꯤ ꯏꯁꯥꯒꯤ ꯃꯃꯜ ꯑꯃ ꯂꯩꯖꯩꯗꯣ ꯑꯗꯨꯝ ꯂꯩꯕꯅꯦ ꯍꯥꯏꯇꯥꯔꯦ ꯌꯥꯝ ꯍꯣꯡꯕ ꯈꯣꯠꯄ ꯑꯗꯨꯗꯤ ꯁꯤꯗ ꯊꯥꯅꯕ ꯄꯣꯠꯇꯗꯤ ꯌꯥꯝ ꯍꯣꯡꯕ ꯈꯣꯠꯄꯗꯤ ꯂꯩꯔꯔꯣꯏ ꯃ ꯑꯣꯏꯔ ꯗꯒꯤ ꯑꯗꯨꯃꯥꯏꯅ ꯄꯨꯡ ꯀꯥꯡꯥ ꯑꯃꯒꯨꯝꯕꯗꯗꯤ ꯑꯗꯨꯝ ꯇꯥꯡꯕ ꯈꯣꯠꯂ ꯑꯗꯨꯃꯥꯏꯅ ꯇꯧ ꯉꯥꯛꯇꯅꯤ ꯅꯪ ꯄꯥꯝꯃꯁꯨ ꯑꯗꯨꯝ ꯍꯥꯏꯔꯛꯦ ꯁꯦ ꯑꯗꯨꯝ ꯑꯗꯨꯃꯥꯏꯅ ꯋꯥꯟ ꯋꯥꯟ ꯊꯣꯛꯂꯛꯄ ꯋꯥꯟ ꯊꯣꯛꯂꯛ ꯃꯇꯝꯗꯨꯗ ꯑꯩꯈꯣꯏꯁꯨ ꯇꯧꯔ ꯃꯇꯝꯗ ꯑꯗꯨꯝ ꯅꯪ ꯂꯧ ꯌꯥꯛꯑꯅꯤꯗ ꯑꯩꯈꯣꯏ
ꯍꯣꯏ ꯍꯣꯏ ꯑꯩꯗꯣ ꯀꯩꯅꯣ ꯇꯧꯔꯒ ꯏꯌꯥꯝꯕꯣꯏ ꯂꯩꯀꯥꯏ ꯊꯪꯅꯕꯗꯣ ꯃꯈꯥꯔꯣꯝ ꯊꯪꯕꯩꯗꯣ ꯑꯗꯨꯗꯒꯤ ꯑꯩꯗꯣ ꯆꯦꯡ ꯑꯗꯨꯝ ꯂꯧꯋꯦꯕꯀꯣ ꯃꯣꯏꯔꯣꯝꯒꯤꯗꯤ ꯆꯦꯡ ꯌꯥꯝ ꯌꯥꯝ ꯄꯨꯊꯣꯛꯑꯦꯕ ꯑ ꯆꯤꯡ ꯂꯧꯕꯝ ꯀꯟꯇꯦꯛ ꯃꯔꯤ ꯃꯉꯥ ꯂꯩꯌꯦꯕ ꯑꯗ ꯁꯤꯒ ꯆꯦꯡ ꯗꯣ ꯑꯣꯈꯣꯏ ꯗꯤ ꯑꯁꯦꯡꯕ ꯉꯥꯛꯇ ꯑꯣꯏꯔꯦꯅ ꯑꯌꯥꯝꯕ ꯑꯣꯏꯔꯣꯝꯒꯤꯗꯤ ꯆꯦꯡꯁꯨ ꯊꯥꯏꯅꯒꯤ ꯆꯦꯡ ꯑꯍꯥꯎꯕ ꯉꯥꯛꯇ ꯑꯣꯏꯕꯅꯤꯅ ꯑꯃꯨꯛ ꯃꯤꯅꯁꯨ ꯄꯥꯝꯅꯕ ꯍꯦꯜꯂꯦꯕ
ꯑꯗꯨꯗꯨꯒꯤ ꯑꯩꯅ ꯗꯤꯃꯥꯟꯗꯨꯅꯗꯤ ꯍꯦꯜꯂꯛꯄ ꯄꯤꯕꯗꯣ ꯉꯝꯃꯛꯇ꯭ꯔꯕ ꯍꯥꯏꯇꯥꯔꯦ ꯆꯦꯡꯗꯣ ꯑꯩꯅ ꯋꯥꯠꯂꯛꯄ ꯄ ꯍꯥꯏꯇꯥꯔꯦꯅꯦ ꯑꯩꯉꯣꯟꯗ ꯄꯣꯠ ꯇꯣꯜꯂꯛꯄ ꯍꯥꯏꯇꯥꯔꯦꯅꯦꯀꯣ ꯑꯗꯨꯗꯒꯤ ꯏꯌꯥꯝ ꯍꯣꯏꯔꯣꯝꯗꯁꯨ ꯆꯣꯗꯝ ꯑꯗ ꯃꯣꯏꯅ ꯍꯥꯏꯔꯛꯄꯗ ꯏꯌꯥꯝꯃꯔꯣꯝꯁꯤꯒꯤꯁꯨ ꯑꯗꯨꯝ ꯆꯞ ꯃꯥꯟꯅꯩ ꯐꯧꯗꯣ ꯑꯗꯨꯝ ꯆꯞ ꯃꯥꯟꯅꯅ ꯊꯥꯃꯤꯟꯅꯕꯅꯦ ꯐꯧ ꯚꯦꯔꯥꯏꯇꯤ ꯑꯗꯨ ꯃꯥꯟꯅꯩ ꯍꯥꯏꯌꯦꯕ ꯍꯧꯖꯤꯛꯀꯤ ꯚꯦꯔꯥꯏꯇꯤꯁꯤꯅꯦꯕ ꯃꯣꯏꯅ ꯌꯥꯝ ꯄꯥꯝꯃꯤꯁꯦ ꯑꯗꯨꯅ ꯑꯌꯥꯝꯕ ꯑꯣꯏꯔꯣꯝꯗꯁꯨ ꯂꯩꯔꯒꯗꯤ ꯅꯍꯥꯟ
ꯍꯣꯏ ꯑꯩꯈꯣꯏꯔꯣꯝ ꯊꯥꯅꯩꯒꯦ ꯑꯗꯨ ꯉꯥꯛꯅꯦ ꯍꯥꯎ ꯑꯣ ꯁꯤꯡꯅꯍꯥꯎꯕꯗꯣ ꯑꯗꯨ ꯉꯥꯛꯀꯅꯤ ꯊꯥꯅꯩꯁꯨ ꯑꯇꯣꯞꯄ ꯊꯥꯅꯗꯦ ꯍꯥꯏꯇꯥꯔꯦ ꯑ ꯑꯥꯎ ꯂꯣ ꯆꯥꯅ ꯍꯗꯣ
ꯎꯝ ꯑꯗꯣ ꯌꯥꯝ ꯐꯩꯁꯦ ꯆꯦꯡꯗꯪ ꯅꯠꯇꯅꯀꯣ ꯑꯩꯈꯣꯏꯒꯤ ꯆꯦꯡ ꯆꯦꯡ ꯍꯥꯏ ꯑꯩꯈꯣꯏꯒꯤ ꯆꯦꯡꯒ ꯃꯔꯤ ꯂꯩꯅꯕ ꯍꯥꯏꯇꯥꯔꯦꯅꯦ ꯄꯇꯛꯁꯦ ꯀꯥꯕꯨꯨ ꯁꯨ ꯑꯗꯒꯤ ꯑꯃꯨꯛ ꯆꯥꯛꯍꯥꯎꯒꯤꯁꯨ ꯄ꯭ꯔꯗꯛ ꯈꯔ ꯁꯦꯝꯃꯦꯕꯀꯣ ꯆꯍꯥꯎꯒꯤ ꯒꯨꯂꯥ ꯑꯗꯒꯤ ꯎ ꯈꯦꯔꯒꯨꯝꯕ ꯑꯗꯨꯝꯕ ꯄ꯭ꯔꯗꯛꯇ ꯄꯦꯛꯀꯦꯖꯤꯡ ꯇꯧꯔꯒ ꯑꯩꯁꯦ ꯕ꯭ꯔꯥꯟ ꯃꯆꯥ ꯑꯃ ꯂꯧꯊꯣꯛꯁꯤꯔꯅ ꯈꯜꯂꯝꯕꯅꯦꯕ ꯈꯔ ꯈꯕꯨꯗꯤ ꯍꯧꯔꯦ ꯑꯗꯨꯗꯣ ꯃꯌꯥꯝ ꯃꯔꯣꯝꯗ ꯆꯍꯥꯎ ꯊꯥꯅꯕ ꯀꯃꯥꯏꯅ ꯇꯧꯒꯦ ꯆꯥꯛꯍꯥꯎꯒꯤ ꯆꯦꯡꯁꯤꯅ ꯌꯥꯝ ꯋꯥꯠꯂꯤ ꯍꯧꯁꯤꯅ
ꯑꯩꯅ ꯑꯗꯨꯃꯥꯏꯅ ꯇꯧꯒꯦ ꯈꯜꯂꯤꯗꯣ ꯆꯥꯛꯍꯥꯎ ꯍꯥꯏꯗꯤ ꯆꯥꯛꯍꯥꯎ ꯑꯗꯨꯝ ꯌꯥꯝ ꯀꯟꯅꯗꯤ ꯊꯥꯅꯕꯗꯤ ꯅꯠꯇꯦ ꯑꯗ ꯈꯔꯕꯨꯗꯤ ꯑꯗꯨꯝ ꯊꯥꯅꯕꯅꯦ ꯑꯗꯨꯗ ꯅꯪꯅ ꯑꯗꯨꯃꯥꯏꯅ ꯅꯪꯅ ꯑꯗꯨꯃꯥꯏꯅ ꯃꯤ ꯌꯥꯗꯧꯕ ꯃꯤ ꯍꯥꯏꯔ ꯂꯩꯗꯅ ꯂꯧ ꯎꯕ ꯃꯤ ꯑꯗꯨꯗ ꯍꯥꯏꯅꯔꯦꯗꯅ ꯍ ꯁꯤꯁꯤ ꯁꯍꯥꯎ ꯊꯥꯎꯒ ꯍꯥꯏꯔꯒ ꯑꯗꯨꯒ ꯃꯊꯪ ꯂꯧꯔꯛꯄꯗꯨꯗ ꯅꯪꯅ ꯂꯣꯏ ꯂꯩꯒꯦ ꯈꯣ ꯀꯩ ꯍꯥꯏꯔꯦ ꯅꯪꯅ ꯄꯩꯁꯥ ꯊꯥꯕꯩꯗꯨꯣ ꯄꯩꯁꯥ ꯊꯥꯗꯅ ꯂꯩꯅ ꯄꯣꯠꯇꯣ ꯑꯗꯨꯒꯨꯝꯕ ꯑꯗꯨꯃꯥꯏꯅ ꯇꯧꯕꯁꯨ ꯌꯥꯕ ꯂꯩꯕꯅꯦ ꯑꯗꯨꯝ ꯑꯗꯨꯃꯥꯏꯅ ꯃꯤ ꯊꯤꯔꯒ
ꯑꯗꯨ ꯌꯥꯗꯕ ꯑꯣꯏꯗꯤ ꯐꯩ
ꯆꯍꯤꯎꯗꯨꯗꯤ ꯃꯤꯟ ꯗꯥꯏꯔꯦꯛ ꯈ ꯑꯣꯏꯅ ꯃꯌꯥꯝ ꯊꯥꯕ ꯊꯥꯅꯗꯕꯅꯦꯕ ꯈꯤꯇꯪ ꯈꯤꯇꯪꯒꯨꯝꯕ ꯑꯗꯨꯝ ꯊꯥꯅꯕ ꯑꯗꯨꯅꯅꯦꯕ ꯇꯥꯡꯉꯦꯗ ꯑꯗꯩ ꯄꯣꯊꯣꯛꯁꯨ ꯈꯔ ꯋꯥꯠꯂꯦ ꯑꯣꯖꯥ ꯍꯋ
ꯃꯥꯅꯦ ꯃꯥꯅꯦ
ꯑꯗꯨꯅ ꯃꯤꯗꯣ ꯀꯩꯁꯨ ꯊꯥꯅꯗꯦꯕ ꯌꯥꯝ ꯀꯟꯅ ꯑꯗꯨꯃꯥꯏꯅ ꯍꯥꯏꯅꯔꯒ ꯀꯩꯗꯧꯔꯒ ꯊꯥꯕ ꯅꯠꯇ꯭ꯔꯗꯤ ꯑꯗꯨꯝ ꯇꯥꯕ ꯌꯥ ꯑꯗꯣ ꯊꯤꯔꯕꯨꯗꯤ ꯑꯗꯨꯝ ꯇꯥꯡꯕ ꯍꯥꯏꯁꯦ ꯐꯪꯗꯤ ꯐꯪꯕ ꯑꯗꯨꯒ ꯇꯥꯡꯕꯩ ꯋꯥꯅꯤ ꯅꯪ ꯇꯧꯒꯦ ꯈꯜꯂꯤ ꯌꯥꯔꯨꯝ ꯑꯗꯨꯝ ꯁꯤꯠꯀꯅꯤ ꯍꯥꯏꯇꯥꯔꯦ ꯅꯪ ꯇꯧꯔꯤꯗꯣ ꯅꯤ ꯑꯗꯨꯝ ꯄꯁꯥꯗꯝ ꯇꯣꯡꯅꯦꯕ
ꯍꯣꯏ ꯐꯔꯦ ꯐꯔꯦ ꯌꯥꯝꯕ ꯑꯗꯣ ꯑꯩ ꯑꯩ ꯄꯥꯎ ꯑꯗꯨꯝ ꯐꯥꯎꯔꯛꯀꯦꯀꯣ ꯑꯩ ꯁꯣꯝꯗ ꯃꯤ ꯑꯃ ꯀꯩꯅꯣ ꯇꯧꯔꯦꯅ ꯁꯨꯝ ꯊꯕꯛ ꯃꯇ ꯇꯧꯔꯨꯒꯤꯒꯦ
ꯐꯔꯦ ꯐꯔ‌ꯦ
ꯎꯝ